ꯕ꯭ꯔꯣ
ꯇꯥꯕ꯭ꯔꯣ?
ꯇꯥꯔꯕꯣ ꯇꯥꯔꯦ ꯑꯩꯈꯣꯏ ꯏꯆꯟꯒꯤ ꯈꯣꯟꯖꯦꯜ ꯏꯆꯦ ꯆꯤꯛ ꯑꯦ ꯈꯣꯟ ꯏꯆꯟ
ꯇꯧꯒꯅꯨ
ꯏꯆꯟ ꯀꯧꯒꯗꯕꯗ ꯏꯆꯦ ꯑꯣꯏꯅ ꯀꯧꯁꯟꯗꯅ ꯕꯦꯔꯥ ꯒꯥꯏꯍꯦ
ꯀꯔꯤ ꯇꯧꯔꯣꯏ ꯂꯝꯕꯤꯗ ꯆꯠꯂꯤꯌꯦ
ꯑꯗꯨꯝ ꯐꯝꯃꯒ ꯂꯩꯗ ꯅꯪꯒꯤ ꯋꯥꯈꯜꯗ ꯈꯜꯂꯒ꯫
ꯅꯣꯛꯅꯤꯡꯈ꯭ꯔꯦꯍꯦ
ꯐꯣꯟ ꯇꯧꯔꯛꯈꯤꯗ꯭ꯔꯦꯅ ꯈꯜꯂꯒ ꯌꯥꯝ ꯅꯨꯡꯉꯥꯏꯗ ꯐꯝꯃꯒ ꯂꯩꯕ ꯖꯥꯠꯅꯤꯗ꯫
ꯀꯔꯤ ꯍꯤꯟꯖꯥꯡ ꯆꯥꯕ꯭ꯔꯣ ꯉꯁꯤ?
ꯉꯁꯤ ꯑꯩ ꯌꯦꯔꯨꯝ ꯆꯥꯏꯌꯦ ꯌꯦꯔꯨꯝ ꯌꯦꯟ ꯃꯄꯨꯝ ꯑꯃ꯫ ꯍꯥꯏ ꯇꯥꯔꯦ ꯅꯪꯗꯤ?
ꯑꯩ ꯕꯤꯟꯁ
ꯀꯥꯏ ꯆꯠꯂꯨꯏꯅꯣ ꯍꯧꯖꯤꯛ ꯀꯥꯏ ꯆꯠꯀꯦ ꯆꯠꯂꯤ ꯂꯝꯕꯤ ꯆꯠꯂꯤꯔꯣ
ꯌꯨꯝꯗ ꯍꯟꯅꯤꯡꯉꯥꯏ ꯑꯃꯨꯛ ꯆꯜꯂꯦ꯫
ꯀꯥꯏ ꯆꯠꯂꯤꯕ?
ꯄꯥꯔꯠ ꯐꯥꯏꯚꯗ ꯆꯠꯄ꯫
ꯑꯣ ꯅꯪꯁꯨ ꯅꯃꯤꯠ ꯀꯩꯅꯣ ꯇꯧꯔꯨꯕ꯭ꯔꯥ ꯀꯦꯃꯦꯔꯥ ꯀꯥꯞꯄꯨꯕ꯭ꯔꯥ?
ꯌꯥꯝ ꯐꯩꯅꯦ ꯅꯣꯢꯗꯤ ꯅꯪꯗꯤ ꯅꯨꯡꯇꯤ ꯆꯠꯄ ꯃꯥꯜꯂꯤꯅꯦ ꯅꯃꯥꯟꯅꯕꯤ ꯑꯃꯗꯨꯗꯤ ꯆꯠꯄ꯭ꯔꯣ ꯅꯣꯏ ꯂꯩꯀꯥꯏꯒꯤ ꯀꯩꯅꯣꯗꯣ ꯃꯌꯥꯡ ꯀꯪꯕꯗꯨ ꯑꯗꯨꯁꯨ ꯌꯥꯎꯕ꯭ꯔꯥ
ꯃꯅꯤꯡꯗ ꯆꯠꯂꯒ ꯐꯣꯟ ꯀꯟꯅ ꯇꯧꯔꯤ ꯀꯅꯥꯕꯨꯔꯥ ꯈꯪꯗꯦ
ꯌꯥꯝ ꯐꯩꯅꯦ ꯑꯗꯨ ꯃꯥ ꯑꯗꯨ ꯅꯨꯄꯤꯗꯨꯁꯨ ꯅꯨꯡꯇꯤꯒꯤ ꯆꯠꯄ ꯃꯥꯜꯂꯦꯀꯣ ꯑꯦꯞꯁꯦꯟ ꯑꯣꯏꯗꯕ ꯃꯥꯜꯂꯦ
ꯎꯝ ꯆꯠꯂꯦ
ꯅꯪꯁꯨ ꯌꯨꯝꯗ ꯂꯩꯕꯁꯤꯡꯁꯦ ꯅꯨꯡꯇꯤꯒꯤ ꯆꯠꯇꯦ
ꯅꯨꯡꯇꯤꯒꯤ ꯆꯠꯇꯦ
ꯌꯨꯝ ꯌꯨꯝꯗ ꯂꯩꯕ ꯈꯨꯟꯗ ꯂꯩꯕ ꯂꯩꯁꯥꯁꯤꯡꯁꯦ ꯀꯩꯅꯣ ꯇꯧ ꯊꯕꯛ ꯌꯥꯝ ꯊꯕꯛ ꯌꯥꯝ ꯐꯕ ꯃꯥꯜꯂꯦꯗ
ꯑꯁ ꯑꯦ ꯈꯨꯟꯗ ꯂꯩ ꯌꯥꯝ ꯁꯥꯏꯌꯦ ꯑꯩꯈꯣꯏ ꯈꯨꯟꯗ ꯂꯩ
ꯁꯥ ꯇꯥꯕꯅꯤ ꯀꯩꯅꯣ ꯍꯧꯖꯤꯛ ꯀꯥꯂꯦꯟꯅꯦ
ꯅꯨꯡꯁꯥ ꯊꯣꯛꯇꯦ ꯑꯗꯨꯕꯨ ꯁꯥꯕꯨꯗꯤ ꯎꯝ
ꯍꯣꯏ ꯌꯥꯝ ꯀꯩꯅꯣ ꯇꯧꯔꯝꯒꯅꯦ ꯑꯣ ꯑꯣꯝ ꯆꯥꯡꯅꯔꯒꯅꯦ ꯑꯗꯨꯗꯤ ꯇꯧꯕꯗꯣ ꯑꯩꯈꯣꯏ ꯍꯨꯃꯥꯡꯒꯨꯝꯕ ꯅꯝ ꯅꯝ ꯂꯥꯎ ꯂꯥꯎꯕꯅꯦꯕ ꯗꯨ
ꯌꯥꯝ ꯁꯥꯢ
ꯍꯣꯏ ꯑꯩꯈꯣꯏ ꯁꯥꯏꯁꯨ ꯑꯗꯨꯝ ꯁꯥꯏꯗ ꯑꯗꯣ ꯑꯩꯈꯣꯏ ꯑꯩꯈꯣꯏꯔꯣꯝꯗꯅ ꯍꯦꯟꯅ ꯁꯥꯕꯅꯦ ꯍꯣꯢ ꯑꯩꯣꯏ ꯁꯥꯏ ꯀꯩꯅꯣꯗꯤ ꯈꯔ ꯏꯪꯉꯦꯕ ꯑꯩꯈꯣꯏ ꯈꯨꯜ ꯑꯩꯈꯣꯏ ꯈꯨꯂꯣꯝꯗ ꯈꯔ ꯁꯥꯕꯒꯨꯝ ꯇꯧꯕꯅꯦꯕ
ꯁꯥꯢ ꯑꯩꯈꯣꯏ ꯈꯨꯟ ꯍꯦꯟꯅ ꯁꯥꯏꯗ
ꯍꯣꯏ ꯑꯗꯨꯗ ꯑꯗꯨ ꯍꯦꯟꯅ ꯁꯥꯏꯌꯦꯕ ꯀꯩꯒꯤꯅꯣ ꯈꯪꯗꯦꯅꯦ ꯆꯍꯤ ꯈꯨꯗꯤꯡ ꯑꯩꯈꯣꯏꯔꯣꯝꯗ ꯑꯗꯨꯝ ꯁꯥꯕꯅꯦ
ꯅꯣꯏꯗꯤ
ꯑꯩꯈꯣꯏ ꯀꯩꯗꯧꯔꯕ ꯌꯨꯝ ꯌꯧꯗꯕ ꯋꯥꯠꯂꯤꯕꯣ
ꯋꯥꯠꯂꯤꯗ ꯅꯣꯏꯗꯤ ꯃꯐꯝ ꯅꯨꯡꯉꯥꯏꯕ ꯃꯐꯝꯗ ꯂꯩꯕꯅꯤꯅ ꯈꯔ ꯏꯪꯉꯤꯅꯦ
ꯑꯩꯈꯣꯢ ꯁꯨꯋꯥꯏꯁꯨ ꯌꯥꯝ ꯁꯥꯏꯗ ꯏꯪꯕꯩ ꯋꯥ ꯂꯩꯇꯦꯗ ꯀꯥꯂꯦꯟꯅꯤꯅꯀꯣ
ꯎꯝ
ꯅꯤꯡꯊꯝꯊꯥ ꯑꯣꯏꯔꯒꯅ ꯍꯦꯟꯅ ꯏꯪꯕ ꯀꯥꯂꯦꯟꯗꯁꯨ ꯑꯃꯨꯛ ꯁꯥꯕ ꯒ꯭ꯌꯥꯟ ꯇꯥꯗꯦꯗ ꯑꯩꯈꯣꯏ ꯃꯤꯑꯣꯏꯕꯒꯤ ꯄꯨꯟꯁꯤꯁꯦ
ꯀꯔꯤ ꯀꯔꯤ ꯇꯧꯕ꯭ꯔꯣ ꯍꯧꯖꯤꯛꯒꯥꯟ
ꯑꯩꯁ ꯍꯧꯖꯤꯛꯀꯥꯟꯁꯦ ꯑꯩꯗꯤ ꯑꯗꯨꯝ ꯊꯕꯛ ꯃꯔꯛ ꯃꯔꯛꯇ ꯆꯠꯄ ꯑꯗꯨꯝ ꯐ꯭ꯔꯤ ꯊꯕꯛ ꯂꯣꯏꯔꯒ ꯑꯗꯨꯝ ꯄꯣꯊꯥꯕ ꯁꯤ ꯃꯉꯥꯏꯔꯦꯅꯦ ꯑꯩꯈꯣꯏꯒꯤ ꯄꯨꯟꯁꯤꯗꯤ
ꯇꯝꯄꯥꯛꯗ ꯐꯖꯅ ꯂꯩꯕꯅꯤꯅ ꯉꯧꯔꯥ
ꯀꯥꯏꯗꯩ ꯉꯧꯕꯅꯣꯗ ꯑꯩꯈꯣꯏꯁꯨ ꯅꯨꯡꯁꯥ ꯃꯔꯛꯇ ꯑꯗꯨꯝ ꯊꯕꯛ ꯇꯧꯕꯅꯤꯅꯀꯣ
ꯉꯧꯔꯝꯒꯅꯤ ꯁꯣꯢꯗꯔꯦ
ꯉꯧꯗꯦꯗ ꯁꯥꯕꯅꯤꯅꯀꯣ ꯁꯥꯕꯩ ꯃꯅꯤꯟꯗꯨꯅ ꯅꯣꯏ ꯐꯨꯖꯟꯅ ꯂꯣꯏ ꯃꯨꯁꯤꯟꯈ꯭ꯔꯦꯗ
ꯅꯣꯏꯅ ꯍꯦꯟꯅ ꯉꯥꯎꯔꯝꯃꯅꯤꯗ
ꯑꯁ ꯑꯩꯈꯣꯏꯗꯤ ꯅꯨꯡꯁꯥ ꯃꯔꯛꯇ ꯆꯠꯄꯅꯤꯅ ꯑꯥ
ꯅꯨꯡꯁꯥ ꯅꯨꯡꯁꯥ ꯃꯔꯛꯇ ꯆꯠꯄꯅꯤꯅꯦ ꯅꯨꯡꯉꯥꯏꯔꯤꯁꯦ ꯍꯨꯝ
ꯅꯣꯏ ꯑꯩꯈꯣꯏꯕꯨ ꯎꯔꯗꯤ ꯑ
ꯑꯦ ꯅ ꯑꯩꯈꯣꯏ ꯅꯣꯏ ꯎꯔꯗꯤ ꯆꯥꯛꯇꯧ ꯃꯥꯜꯂꯤ
ꯋꯥꯁꯤꯕꯤ
ꯀꯩ ꯃꯊꯦꯜ ꯆꯥꯔꯒ ꯊꯕꯛ ꯆꯠꯂꯤꯅꯣ
ꯍꯧꯖꯤꯛ ꯉꯁꯥꯏ ꯑꯩꯈꯣꯏ ꯆꯥꯕꯗꯣ ꯃꯤꯃꯤ ꯁꯤꯡꯖꯨꯁꯨ ꯆꯥꯏ ꯑꯗꯨꯒ
ꯅꯠꯇ ꯅꯪ ꯌꯨꯝ ꯌꯨꯝꯗꯒꯤ ꯆꯥꯔꯒ ꯂꯥꯛꯄ ꯅꯠꯇꯕꯗ ꯀꯩꯅꯣ ꯑꯥꯗ ꯆꯥꯕ꯭ꯔꯣ ꯄꯔ ꯐꯥꯏꯇ
ꯍꯣꯏ ꯑꯥꯗ ꯆꯥꯏ
ꯑꯁ ꯑꯗꯨꯗꯤ ꯅꯨꯡꯉꯥꯏꯔꯝꯃꯅꯤꯀꯣ ꯒ꯭ꯔꯨꯞ ꯒ꯭ꯔꯨꯞ ꯐꯝꯃꯒ ꯋꯥꯊꯤ ꯇꯧꯔꯒ ꯅꯨꯡꯉꯥꯏꯔꯃꯅꯤꯅꯦ
ꯕ꯭ꯔꯣꯏꯂꯔ ꯁꯨ ꯆꯥꯏ ꯉꯁꯤ ꯊꯕꯛ ꯇꯧꯗꯦ ꯀꯔꯤꯒꯤꯔ
ꯑꯗꯨꯗꯦꯅꯦꯗꯦ ꯐꯇꯣꯗ ꯀꯕꯒ ꯌꯥꯝ ꯅꯨꯡꯉꯥꯏꯔꯃꯅꯤꯗ ꯋꯥꯊꯤ ꯋꯥꯔꯦꯝ ꯇꯧꯔꯒ ꯑꯗꯨꯝ ꯊꯕꯛꯇ ꯂꯣꯏꯁꯜꯂꯦ
ꯐꯤꯂꯤꯝ ꯑꯃ ꯅꯝꯕꯤꯈ꯭ꯔꯦ ꯉꯁꯤꯒꯤꯗꯤ
ꯀꯔꯤ ꯐꯤꯂꯝꯅꯣ ꯍꯣꯏ ꯈꯔ ꯊꯨꯅ ꯔꯤꯂꯤꯁ ꯇꯧꯋꯣꯌꯦ ꯈꯔ ꯊꯨꯅ ꯊꯥꯒꯠꯂꯣ ꯌꯦꯡꯅꯤꯡꯕꯅ ꯁꯤ ꯏꯖꯅꯦꯕꯣ ꯎꯝ ꯎꯝꯝ ꯍꯌꯦꯡꯁꯨ ꯀꯥꯞꯄ ꯆꯠꯇꯔꯣ ꯉꯁꯤꯅ ꯂꯣꯏꯔꯕꯣ
ꯍꯜ ꯂꯣꯢ ꯈꯔꯦ
ꯍꯥꯏꯗꯤ ꯄꯩꯁꯥ ꯐꯪꯗꯧꯗꯨꯉꯥꯏꯔꯦꯗꯤ
ꯈꯪꯗꯦ ꯑꯗꯨꯗꯤ
ꯆꯥꯛ ꯐꯪꯀꯥꯟꯗ ꯑꯍꯥꯎꯕ ꯆꯥꯔꯣ
ꯎꯝ
ꯅꯣꯡ ꯃꯪꯕ꯭ꯔꯣ ꯑꯗꯨꯁꯨ
ꯑꯥ
ꯅꯣꯡꯃꯪꯕꯔ ꯕ
ꯑꯥ
ꯑꯩꯈꯣꯏ ꯁꯥꯏꯁꯨ ꯅꯣꯡ ꯃꯪꯉꯦ ꯅꯨꯡꯁꯥꯕꯨꯗꯤ ꯊꯣꯛꯇꯦꯕꯀꯣ ꯑꯗꯨ ꯑꯣꯏꯔꯁꯨ ꯅꯨꯡꯁꯤꯠ ꯆꯦ ꯈꯔ ꯈꯔ ꯑꯗꯨꯝ ꯁꯤꯜꯂꯦ ꯑꯗꯒꯤ ꯌꯥꯝ ꯀꯟꯅ ꯁꯥꯕꯗꯤ ꯑꯣꯏꯗꯔꯤꯗ ꯍꯧꯖꯤꯛ ꯅꯣꯟꯁꯥ ꯁꯥꯔꯒ ꯂ ꯌꯥꯝ ꯁꯥꯕ
ꯌꯥꯝ ꯁꯥꯏ ꯑꯂꯩ
ꯁꯥꯠ
ꯂꯩꯕꯁꯤ ꯅꯨꯡꯉꯥꯏꯗꯦ ꯁꯇꯤꯟꯁꯨ ꯑꯃꯈꯛꯇ
ꯁꯥꯇꯤꯟ ꯅꯪ ꯅꯪ ꯌꯥꯎꯔꯝꯃꯣꯏꯅꯦ
ꯑꯩ ꯌꯥꯎꯔꯝ ꯑꯩ ꯄꯨꯗꯦ ꯉꯁꯤ ꯏꯃꯥꯟꯅꯕꯤꯒꯤ ꯑꯩꯅ ꯄꯨ
ꯐꯤꯗꯨꯅ ꯈꯜꯂꯣ ꯅꯪ ꯌꯥꯎꯗ꯭ꯔꯗꯤ ꯐꯤꯗꯣ ꯈꯜꯂꯣ ꯅꯃꯥꯏꯗꯨ ꯈꯟꯖꯜꯂꯨ
ꯑꯩꯒꯤꯗꯤ ꯁꯥꯇꯤꯟ ꯌꯥꯎꯋꯦ ꯏꯃꯥꯟꯅꯕꯤꯒꯤ ꯑꯩꯅ ꯍꯨꯔꯥꯟꯕ
ꯑꯣ ꯅꯃꯥꯟꯅꯕꯤꯅ ꯄꯨꯔꯛꯄ ꯁꯥꯇꯤꯟꯗꯣ ꯅꯪꯅ ꯀꯩꯅꯣ ꯇꯧꯕ ꯇꯨꯞꯄ ꯅꯃꯥꯟꯅꯕꯤ ꯅꯨꯡꯁꯥꯗ ꯐꯨꯔꯕ
ꯏꯃꯥꯅꯕꯤꯅ ꯑꯩꯒꯤ ꯐꯤ ꯑꯃꯨꯛ ꯂꯧꯈ꯭ꯔꯦ
ꯑꯗꯨꯗꯤ ꯅꯪꯅ ꯉꯝꯈ꯭ꯔꯦꯅꯦ
ꯑꯦꯛ ꯆꯦꯟꯖ ꯇꯧꯗ꯭ꯔꯦ ꯉꯁꯤꯒꯤꯗꯤ ꯑꯩꯅ ꯉꯝꯈ꯭ꯔꯦ
ꯎꯝ ꯑꯗꯨ ꯌꯨꯝ ꯍꯜꯂꯒ ꯀꯩꯀꯩ ꯊꯕꯛꯃꯨꯛ ꯇꯧꯗꯣꯏꯅꯣ
ꯌꯨꯝ ꯍꯥꯜꯂꯒ ꯈꯪꯗꯦ ꯂꯧꯒꯤ ꯃꯇꯝ ꯑꯣꯏꯕꯅꯤꯅ ꯂꯧꯗ ꯆꯠ ꯁꯦꯔꯥꯟꯅꯥ ꯈꯥꯟꯕꯅꯦ
ꯑꯣ ꯂꯧꯕꯣꯛꯇ
ꯎꯝ
ꯂꯧꯕꯛꯇꯨ ꯀꯩ ꯊꯕꯛ ꯀꯩ ꯊꯕꯛ ꯂꯩꯒꯦꯅꯦ ꯅꯣꯏ ꯂꯧ ꯂꯤꯡꯕ꯭ꯔꯣ ꯅꯠꯇ꯭ꯔꯒ ꯍꯨꯟꯕ꯭ꯔꯣ
ꯂꯤꯡꯒꯅꯤꯗꯣ ꯃꯇꯝꯗꯤ ꯈꯔ ꯋꯥꯠꯄ
ꯑꯣ ꯂꯤꯡꯗ꯭ꯔꯤꯕꯣ ꯑꯣ ꯑꯩꯈꯣꯏꯗꯤ ꯂꯣꯏ ꯂꯤꯡꯈ꯭ꯔꯦꯅ
ꯅꯣꯏ ꯀꯔꯝ ꯀꯥꯟꯗ ꯂꯤꯡꯕ꯭ꯔꯅꯦ
ꯑꯩꯈꯣꯏꯒꯤ ꯅꯍꯥꯟ ꯂꯤꯡꯈ꯭ꯔꯦ ꯅꯍꯥꯟꯗꯣ ꯂꯤꯡꯈ꯭ꯔꯦ ꯀꯩꯅꯣꯗ ꯑꯝ ꯂꯩꯕꯥꯛ ꯂꯩꯕꯥꯛ ꯄꯣꯛꯄꯗ
ꯌꯥꯝ ꯉꯜꯂꯦꯅ
ꯍꯣꯏ ꯑꯩꯈꯣꯏꯗꯤ ꯆꯥꯎꯗꯦꯗ ꯃꯆꯥꯅꯤꯗ ꯈꯤꯇꯪꯅꯤꯗ
ꯑꯩ ꯅꯣꯏ ꯍꯥꯟꯅ ꯆꯥꯒꯅꯤꯗ
ꯍꯥꯟꯅ ꯆꯥꯔꯅꯤ ꯑꯗꯨ ꯆꯥꯕ ꯂꯥꯛꯎꯨ ꯀꯣ
ꯉꯥꯛꯑꯦ ꯌꯥꯝ ꯉꯜꯂꯦ
ꯌꯥꯝ ꯉꯜꯂꯦ ꯉꯟꯕꯅꯤ ꯉꯟꯕꯅꯤ ꯉꯟꯗꯗꯤ ꯌꯥꯗꯕꯀꯣ ꯌꯥꯝ ꯉꯟꯕꯗꯤ ꯑꯣꯏꯗꯦꯗ ꯑꯩꯈꯣꯏ ꯑꯩꯈꯣꯏ ꯈꯨꯟ ꯑꯌꯥꯝꯕ ꯑꯗꯨꯝ ꯂꯧ ꯂꯤꯡꯅꯔꯕꯣ ꯂꯤꯡꯗꯕꯁꯨ ꯌꯥꯝ ꯌꯥꯎꯔꯤꯕꯣ
ꯑꯩꯈꯣꯏ ꯈꯨꯟꯗꯤ ꯍꯧꯗ꯭ꯔꯤꯗ ꯃꯤ ꯈꯔ ꯄꯥꯛ ꯄꯥꯔꯠ ꯐꯥꯏꯚꯗ ꯎ ꯀꯔꯤ ꯅꯨꯃꯤꯠꯇꯔꯥ ꯑꯩꯈꯣꯏꯁꯨ ꯂꯤꯡꯕ ꯌꯥꯎꯋꯦ
ꯑꯣ ꯖꯨꯟ ꯑꯗꯒꯤ ꯖꯨꯂꯥꯏ ꯑꯍꯥꯟꯕ ꯑꯍꯥꯟꯕ ꯍꯞꯇꯥꯗꯀꯣ ꯖꯨꯟ ꯑꯗꯨꯝ ꯂꯣꯏꯁꯟꯅꯔꯅꯤꯗ
ꯇꯜꯂꯦ ꯂꯤꯡꯅꯤꯉꯥꯢꯁꯨ
ꯊꯕꯛ ꯄꯨ ꯀꯅꯥ ꯇꯟꯗꯕ ꯌꯥꯎꯒꯦ ꯂꯣꯏ ꯇꯟꯕꯅꯤ ꯀꯩꯅꯣ
ꯃꯤ ꯈꯔꯗꯤ ꯌꯥꯝ ꯏꯁꯃꯥꯔꯠ ꯑꯣꯏꯔꯒ ꯆꯠꯄꯅꯦ
ꯅꯪꯁꯨ ꯅꯪꯁꯨ ꯑꯗꯨꯝ ꯏꯁꯃꯥꯔꯠ ꯑꯣꯏꯔꯤꯗꯨꯗꯤ
ꯑ ꯅꯣꯏ ꯅꯣꯏꯒ ꯑꯩꯒ ꯆꯞ ꯃꯥꯟꯅꯗꯕꯅꯤꯅꯦ
ꯅꯪ ꯏꯁꯃꯥꯔꯠ ꯏꯁꯃꯥꯔꯠ ꯑꯣꯏꯕꯩ ꯅꯠꯇ꯭ꯔꯣ ꯍꯧꯖꯤꯛ ꯌꯨꯝ ꯆꯠꯂꯒ ꯑꯃꯨꯛ ꯂꯧꯕꯨꯛ ꯀꯨꯝꯒꯅꯤ ꯈꯣꯠꯀꯅꯤ ꯍꯥꯏꯗꯣ
ꯁꯤꯗꯤ ꯁꯨꯝ ꯑꯁꯤ ꯃꯇꯥꯡꯗꯗꯤ ꯌꯥꯝ ꯏꯁ꯭ꯃꯥꯔꯠ ꯑꯣꯏꯌꯦ
ꯑꯗꯨꯝ ꯍꯤꯡꯅꯤꯗ ꯅꯣꯏꯗꯤ ꯌꯨꯝ ꯄꯥꯜꯂꯁꯨ ꯌꯥꯔꯦꯗ
ꯑꯩꯌꯥ
ꯌꯨꯝ ꯄꯥꯟꯈ꯭ꯔꯣ ꯀꯩ ꯀꯅꯥ ꯉꯥꯏꯔꯤꯅꯣ
ꯑꯩꯒꯤ ꯅꯨꯄꯥ ꯂꯩꯇ꯭ꯔꯦ
ꯅꯆꯤꯟ ꯊꯤꯕ ꯅꯪ ꯅꯨꯄꯥ ꯅꯨꯄꯥꯅ ꯄꯥꯝꯃꯦ ꯄꯥꯝꯃꯦ ꯍꯥꯏꯔꯒ ꯅꯪꯅ ꯄꯥꯝꯗꯦ ꯄꯥꯝꯗꯦ ꯇꯧꯔꯤꯗꯨꯗꯤ
ꯇꯥꯅꯤꯡꯗꯦꯍꯦ
ꯈꯨꯡꯒꯪꯒꯤ ꯃꯤꯁꯨ ꯅꯨꯄꯥ ꯑꯃ ꯌꯥꯝ ꯄꯥꯝꯕ ꯑꯃ ꯌꯥꯎꯔꯤꯗꯨꯗꯤ
ꯀꯅꯥꯔꯣ
ꯈꯪꯉꯤꯗ ꯈꯪꯉꯤꯗ
ꯅꯪꯔꯥ
ꯈꯪꯉꯤꯗ ꯑꯩ ꯑꯩ ꯂꯣꯏ ꯈꯪꯉꯤꯗ
ꯅꯪꯅ ꯄꯥꯝꯗꯦ ꯍꯥꯏꯕ ꯀꯔꯥꯝ ꯍꯥꯏꯅꯤ ꯅꯪꯕꯨꯗꯤ ꯊꯃꯣꯏ ꯁꯦꯡꯅ ꯅꯨꯡꯁꯤꯔꯒ ꯌꯥꯝ ꯄꯥꯝꯕ ꯖꯥꯠꯅꯤꯗ ꯅꯪꯅ ꯊꯣꯡ ꯅꯪꯅ ꯑꯗꯨ ꯅꯨꯄꯥꯒꯤ ꯊꯝꯃꯣꯏꯗꯣ ꯈꯪꯕꯤꯗꯕ ꯍꯥꯏꯁꯦ ꯍꯥꯏꯇꯥꯔꯦ
ꯑꯗꯨꯗꯤ ꯈꯪꯕꯤꯕ ꯇꯥꯔꯦ
ꯌꯨꯝ ꯄꯥꯡꯒꯗꯕ ꯀꯌꯥꯝ ꯋꯥꯠꯂꯤꯒꯦ
ꯋꯥꯠꯂꯤꯗ
ꯀꯩ ꯀꯩ ꯌꯥꯝ ꯋꯥꯠꯂꯤꯕ ꯌꯨꯝ ꯄꯥꯟꯕꯤꯕ ꯌꯥꯔꯦꯍꯦ ꯄꯥꯟꯕ ꯌꯥꯔꯦ ꯋꯥꯠꯂꯤ ꯀꯥꯏꯅ
ꯅꯪ ꯅꯪ ꯍꯥꯟꯈ꯭ꯔꯣ
ꯑꯦ ꯑꯩꯈꯣꯏꯗꯤ ꯑꯉꯥꯡ ꯑꯣꯏꯔꯤ
ꯅꯪ ꯄꯥꯜꯂꯗꯤ ꯅꯇꯨꯡ ꯏꯜꯂꯒꯦ
ꯑꯩꯈꯣꯏ ꯆꯦꯆꯦ ꯍꯣꯏ ꯍꯥꯟꯅ ꯄꯥꯟꯈ꯭ꯔꯣ ꯑꯩꯈꯣꯏꯗꯤꯅꯦ ꯌꯥꯝ ꯋꯥꯠꯂꯤ ꯄꯥꯈꯪ ꯄꯥꯈꯪ ꯇꯧꯒꯗꯕ ꯄꯥꯈꯪ ꯑꯣꯏꯒꯗꯕ ꯌꯥꯝ ꯋꯥꯠꯂꯤꯗ ꯆꯍꯤ
ꯏꯅꯥꯎꯅ ꯍꯥꯟꯈ꯭ꯔꯣ ꯍꯥꯏꯕꯅꯤꯗ ꯑꯩ
ꯍꯣꯏ ꯁꯦꯟꯇꯦꯅꯔꯤꯒ ꯂꯩꯕꯗꯣ
ꯂꯩꯕ꯭ꯔꯣꯅꯦ
ꯑꯩꯈꯣꯏ ꯁꯦꯟꯇꯦꯅꯔꯤ ꯀꯩꯅꯣ ꯂꯩ ꯇꯧꯅꯤ ꯍꯥꯏꯗꯥꯢꯅꯦ ꯆꯥꯔ
ꯈꯪ ꯊꯖꯗꯦꯗ ꯑꯩꯗꯤ
ꯇꯧ ꯇꯧꯔꯒꯗꯤ ꯀꯣꯏꯔꯒ ꯐꯝꯗꯣꯏꯅꯤ ꯀꯩꯅꯣ
ꯍ
ꯇꯧꯔꯣꯏ ꯍꯥꯏꯕ꯭ꯔꯣ ꯇꯧꯅꯤ ꯍꯥꯏꯕ꯭ꯔꯣ ꯅꯣꯏꯗꯤ ꯈꯔ ꯈꯪ ꯈꯪꯉꯃꯅꯤ ꯑꯩꯈꯣꯏꯒꯤ
ꯇꯧꯒꯅꯤꯗꯤ ꯍꯥꯏꯌꯦ ꯑꯗꯨ
ꯆꯠ ꯊꯕꯛ ꯇꯧꯕꯅꯤꯅꯀꯣ ꯅꯣꯏꯗꯤ
ꯇꯧꯒꯅꯤꯗꯤ ꯍꯥꯏꯌꯦ
ꯍꯣꯏ ꯄꯩꯁꯥ ꯌꯥꯝ ꯆꯪꯕꯅꯤꯅꯀꯣ ꯄꯩꯁꯥ ꯂꯩꯇ꯭ꯔꯗꯤ ꯎꯄꯥꯏ ꯂꯩꯇꯦ ꯍ ꯁꯨ ꯑꯗꯨ ꯅꯪꯁꯨ ꯑꯗꯨ ꯁꯦꯟ ꯁꯦꯟ ꯁꯦꯟꯇꯗꯔꯤꯗꯣ ꯉꯥꯏꯕ ꯑꯣꯏꯔꯝꯒꯅꯤꯗ ꯌꯨꯝ ꯌꯨꯝ ꯄꯥꯟꯈꯤꯔꯣꯢ ꯍꯥꯏꯗꯣ ꯑꯥ ꯑꯗꯨꯅ ꯑꯦ ꯍꯥꯏꯗꯤ ꯑꯗꯨ ꯑꯗꯥ ꯉꯥꯏꯕꯩ ꯋꯥ ꯅꯠꯇꯦꯗ ꯑꯩꯈꯣꯏꯗꯤ ꯑꯉꯥꯡ ꯑꯣꯏꯔꯤ ꯊꯤꯗꯝꯅꯤꯗ ꯅꯨꯄꯤ
ꯀꯩꯝꯅꯍꯦ
ꯉꯜꯂꯤꯗ ꯅꯨꯄꯤ ꯊꯤꯔꯒ ꯋꯥ ꯑꯩꯈꯣꯏꯗꯤ ꯊꯕꯛ ꯅꯣꯏꯗꯧꯅ ꯍꯩꯇꯕꯅꯤꯅꯀꯣ ꯅꯨꯄꯤ ꯊꯤꯔꯒ ꯍꯤꯡꯕ ꯑꯩꯈꯣꯏꯒꯤ ꯀꯩꯅꯣ ꯀꯩ ꯍꯥꯏꯁꯤꯔ ꯍꯩꯔꯣꯏꯕ ꯅꯣꯏꯗꯤ ꯌꯨꯝ ꯄꯥꯜꯂꯁꯨ ꯊꯕꯛ ꯂꯣꯏ ꯍꯩꯔꯕꯅꯤꯅ ꯑꯗꯨꯝ ꯌꯨꯝ ꯄꯥꯟꯕ ꯌꯥꯔꯦꯗ
ꯏꯅꯥꯎꯅ ꯍꯥꯟꯈ꯭ꯔꯣ ꯍꯥꯏꯕꯅꯦ ꯑꯩꯗꯤ
ꯋꯥꯠꯂꯤꯌꯦ ꯋꯥꯠꯂꯤꯌꯦ ꯋꯥꯠꯂꯤ ꯋꯥꯠꯂꯤ ꯃꯥꯅꯤ ꯃꯥꯅꯤ ꯑꯁ ꯋꯥꯏꯗ ꯄꯨꯟꯁꯤꯁꯦ
ꯌꯨꯝꯗꯔꯣ
ꯍꯣꯏ ꯌꯨꯝꯗ ꯂꯩꯌꯦ ꯍꯧꯖꯤꯛꯇꯤ